ꯍꯕꯣ
ꯑꯣꯆꯥ ꯑꯨ
ꯆꯔꯥ ꯋꯥꯜꯂꯕꯣ
ꯅꯠꯇꯦ ꯅꯨꯡꯊꯤꯟꯒꯤꯔ
ꯆꯔꯥ ꯑꯣꯜꯂꯕꯣ ꯍꯥꯏꯕ ꯅꯨꯡꯊꯤꯜꯗꯤ
ꯑ ꯋꯥꯗꯦ ꯋꯥꯂꯦꯅ ꯋꯥꯂꯦ ꯃꯥ
ꯀꯣꯏ ꯍ
ꯋꯥꯅꯦꯦ ꯑꯩꯈꯣꯏ ꯆ ꯄꯥꯎ ꯋꯥꯅꯦꯦꯗ
ꯑꯩꯈꯣꯏꯗꯤ ꯆꯥꯛꯆꯥꯥ ꯇꯣꯛꯇ ꯉꯥꯏꯔꯤꯌ‌ꯦ ꯑꯌꯨꯛ
ꯅꯪ ꯆꯂꯋꯥꯜꯕ ꯅꯪ ꯉꯣ ꯍ ꯅ
ꯎꯝ ꯑꯌꯨꯛꯀꯤꯤ ꯆꯥ ꯆꯥꯕ ꯑꯗꯨꯒꯤꯅꯦꯕ
ꯅꯣꯏꯗꯤ ꯊꯦꯡꯅ ꯆꯥꯏ ꯑꯁ ꯑꯩꯗꯤ ꯌꯥꯗ꯭ꯔꯦ
ꯎ
ꯆꯥꯔꯕꯣ
ꯆꯥꯗ꯭ꯔꯔꯤ ꯋꯥꯠꯂꯤ
ꯎꯝ ꯄꯨꯡ ꯀꯌꯥ ꯊꯣꯡꯗꯣꯏꯅꯣ ꯅꯨꯡꯗꯥꯡꯒꯤ ꯄꯨꯡ ꯀꯌꯥ ꯊꯣꯡꯗꯣꯏꯅꯣ
ꯅꯨꯡꯗꯥꯡꯉꯁꯦ ꯏ ꯅꯥꯎꯄꯤꯅ ꯊꯣꯡꯗꯧ ꯃꯥꯜꯂꯦ ꯉꯁꯤꯒꯤꯗꯤ
ꯎ ꯑꯩꯈꯣꯏꯗꯤ ꯅꯥꯏꯟ ꯊꯥꯔꯇꯤ ꯑꯩꯠ ꯊꯥꯔꯇꯤ ꯑꯗꯨꯋꯥꯗ
ꯐꯁ ꯑꯗꯨꯗꯤ ꯑꯩꯈꯣꯏ ꯆꯥꯛ ꯆꯥꯠꯇꯣꯛꯄ ꯃꯇꯝ ꯑꯣꯏꯔꯦ
ꯑꯩꯈꯣꯏꯗꯤ ꯑꯗꯨꯗꯣ ꯆꯥꯛ ꯊꯣꯡꯕ ꯍꯧꯕ ꯃꯇꯝ
ꯍꯣꯏ ꯇ ꯅ ꯆꯥ ꯆ ꯇꯧꯔꯂ ꯅꯇ ꯂꯩ ꯂꯩꯅꯦ ꯑꯗꯨꯣ ꯃꯤ ꯑꯃ
ꯎꯝ
ꯅꯪꯗꯤ ꯀꯅꯥ ꯀꯅꯥ ꯂꯩꯒꯦ ꯅꯪꯗꯤ ꯀꯅꯥ ꯀꯅꯥ ꯂꯩꯒꯦꯕ
ꯑꯩꯒ ꯕ꯭ꯔꯥꯗꯔ ꯑꯃꯒ ꯐꯝꯃꯒ ꯂꯩ꯭ꯌ‌ꯦ
ꯑꯗꯣ ꯑꯩ ꯅꯍꯥꯟ ꯕꯖꯥꯔꯗ ꯅꯪ ꯀꯧꯕꯗ ꯅꯪ ꯈꯨꯃꯝꯗ ꯄꯤ ꯆꯠꯈ꯭ꯔꯦ ꯑꯩ ꯑꯩ ꯀꯧꯕꯗꯣ ꯅꯪ ꯇꯥꯗꯕꯒꯤ ꯑꯣꯏꯔꯅꯤ
ꯕꯖꯥꯔꯗꯤ ꯃꯤ ꯌꯥꯝꯕꯅꯤꯅ ꯇꯥꯗꯕꯩꯅꯤꯅꯦ
ꯑꯣ
ꯍꯌꯦꯡ ꯑꯃꯨꯛ ꯂꯥꯛꯇꯣꯏꯅꯦ
ꯑꯣ ꯂꯑꯣ ꯑꯦ ꯑꯦꯁꯨ ꯂꯥꯛꯗꯣꯏꯅꯤ ꯅꯪ ꯃꯥꯟꯕ ꯑꯩ ꯕꯖꯥꯔꯗ ꯌꯦꯡꯕꯗꯀꯣ ꯃꯤ ꯃꯌꯥꯝ ꯃꯔꯛꯇ ꯀꯩꯅꯣ ꯅꯪ ꯕꯦꯦꯛ ꯑꯃ ꯄꯥꯏꯔꯒ ꯆꯠꯈꯤꯕꯗꯣ ꯕꯦꯦꯛ ꯌꯥꯟꯕ ꯑꯃꯅꯤ ꯂꯩꯗꯥꯏꯅꯦ
ꯂꯩ ꯂꯩꯦ
ꯑꯥ ꯏꯟꯁꯥꯡ ꯅꯥꯄꯤ ꯈꯜꯂꯒ ꯆꯠꯈꯤꯕꯗꯣ
ꯏꯟꯁꯥꯡ ꯅꯥꯄꯤꯗꯣ ꯕꯖꯥ꯭ꯔꯗ ꯃꯌꯥꯝ ꯂꯣꯝꯅ ꯈꯝꯐꯝ ꯈꯪꯗꯦ ꯑꯁꯤ ꯑꯩꯈꯣꯏ ꯂꯩꯀꯥꯏꯗ ꯂꯩꯔꯗꯤ ꯈꯟꯕꯤ ꯌꯥꯕ
ꯂꯩꯀꯥꯏꯗꯅ ꯈꯔ ꯇꯥꯡꯉꯦ ꯑꯗꯣ ꯕꯖꯥꯔꯗꯅ ꯈꯔ ꯍꯣꯡꯉꯣ
ꯍꯣꯏ ꯇꯥꯡꯉꯦ ꯈꯥꯃꯟ ꯑꯁꯥꯡꯕꯗꯣ ꯐꯤꯐꯇꯤꯒꯤ ꯈꯤꯇꯪ ꯄꯤꯌꯦ ꯑꯗꯣ ꯕꯖꯥꯔꯗꯗꯤ ꯌꯥꯝ ꯄꯤꯕꯗ ꯂꯨꯄꯥ ꯀꯨꯟꯒꯤꯗꯣ ꯌꯥꯝꯃꯦꯕ
ꯑꯥ ꯑꯗꯣ ꯅꯣꯏ ꯑꯗꯥꯋꯥꯏꯗꯗꯤ ꯈꯝꯗ ꯑꯁꯥꯝꯕꯗꯣ ꯀꯦꯖꯤꯗꯩ ꯀꯌꯥ ꯄꯤꯒꯦ
ꯑꯁꯗ ꯀꯦꯖꯤꯗ ꯂꯩꯇꯦꯕꯀꯣ ꯑꯩꯗ ꯂꯨꯄꯥ ꯀꯨꯟꯒꯤ ꯂꯩꯕꯅꯦꯕ
ꯑꯥ
ꯂꯨꯄꯥ ꯀꯨꯟꯒꯤ ꯂꯩꯕꯗꯣ ꯃꯉꯥ ꯃꯉꯥ ꯄꯤꯌꯦ ꯌꯥꯝꯗꯦꯕ ꯕꯖꯥ꯭ꯔꯗꯗꯤ ꯌꯥꯝꯕꯅ‌ꯦꯕ ꯑꯗꯨꯁꯤꯗ ꯗꯤ ꯌꯥꯝꯗꯦ ꯀꯔꯤꯒꯤꯔ ꯈꯪꯗꯦ
ꯑꯗꯣ ꯑꯩ ꯅꯍꯥꯟ ꯍꯪꯕ ꯅꯍꯥꯟ ꯌꯣꯟꯕꯗ ꯅꯨꯄꯤ ꯑꯃꯒꯤꯅ ꯅꯤꯐꯨ ꯌꯣꯜꯂꯦꯌꯦ ꯅꯠꯇꯦ ꯌꯥꯡꯈꯩ ꯑꯃ ꯌꯣꯜꯂꯦꯌꯦ ꯑꯗꯨꯒ ꯅꯨꯄꯤ ꯑꯃꯅꯅ ꯌꯥꯡꯈꯩ ꯅꯠꯇꯕ ꯌꯥꯡꯈꯩꯗꯒꯤ ꯍꯦꯟꯕ ꯂꯨꯄꯥ ꯇꯔꯥ ꯍꯦꯟꯕꯗꯣ
ꯑꯗꯨꯅꯦ ꯇꯣꯉꯥꯟ ꯇꯣꯉꯥꯟꯕꯅꯦ ꯃꯣꯏꯒꯤ ꯑꯗꯣ ꯄ꯭ꯂꯥꯁꯇꯤꯗꯤ ꯊꯟꯕ꯭ꯔꯣ
ꯄ꯭ꯂꯥꯁꯇꯤꯛ ꯈ ꯀꯦꯖꯤ ꯑꯃ ꯂꯧꯔꯤꯅꯦ ꯑꯩꯁꯨ ꯄ꯭ꯂꯥꯁꯇꯤꯛ ꯊꯟꯗꯦꯔꯥ ꯈꯔ ꯇꯥꯡꯗ ꯈꯔ ꯇꯥꯡꯉꯒ ꯃꯥꯜꯂꯦ ꯅ ꯍꯪꯦꯗꯤ ꯄ꯭ꯂꯥꯁꯇꯤꯛꯗ ꯌꯣꯃꯒ ꯂꯨꯄꯥ ꯀꯨꯟꯒꯤ ꯂꯨꯄꯥ ꯀꯨꯟꯊ꯭ꯔꯥ ꯌꯣꯝꯃꯒ ꯊꯝꯕꯤꯗꯅ ꯅꯍꯥꯟꯒꯦꯗꯤ ꯑꯗꯣ ꯍꯧꯖꯤꯛꯇꯤ ꯇꯧꯗꯕ
ꯏꯃꯥꯟꯅꯕꯤ ꯑꯃꯅ ꯍꯥꯏꯕꯗꯤꯀꯣ ꯂꯨꯄꯥ ꯀꯨꯟꯒꯤ ꯕꯖꯥꯔꯗꯗꯤ ꯌꯥꯝ ꯌꯥꯝꯃꯦ ꯄ꯭ꯂꯥꯁꯇꯤꯛ ꯑꯃ ꯊꯟꯒꯦ ꯇꯧꯋꯦ ꯍꯥꯏ ꯑꯗꯨꯒꯤ ꯑꯩꯗꯣ ꯍꯌꯦꯡ ꯕꯖꯥ꯭ꯔꯗ ꯊꯣꯛꯂꯛꯑꯒ ꯅꯪ ꯎꯅꯕ ꯑꯣꯏꯅ ꯑꯗ‌ꯣ ꯂꯩꯔꯨꯔꯁꯤꯔꯥ ꯈꯟꯕ
ꯑꯣ ꯑꯗꯣ ꯅꯪ ꯂꯥꯛꯑꯗꯤ ꯅꯨꯡꯊꯤꯜ ꯋꯥꯏꯔꯝ ꯕꯖꯥꯔ ꯆꯠꯄ ꯂꯩꯗꯅ
ꯍꯣꯏ ꯑꯗꯨꯅꯦ ꯄꯨꯡ ꯑꯃ ꯃꯈꯥꯏ ꯑꯗꯨꯋꯥꯏꯗ ꯂꯥꯛꯀꯅꯤ ꯑꯩꯅ ꯑꯩꯗꯤ ꯈꯣꯡꯅ ꯂꯥꯛꯇꯣꯏꯅꯦ ꯄꯥꯨ ꯑꯦ ꯋꯥ ꯑꯗꯨ
ꯏ ꯆꯕꯅꯦ ꯁꯣꯝꯗ ꯆꯠꯂꯤꯅꯦ ꯑꯩꯗꯤ ꯌꯥꯝ ꯂꯥꯞꯇꯕꯅꯤꯅ
ꯍꯌꯦꯡꯗꯣ ꯁ ꯑꯃ ꯂꯩꯒꯦ ꯇꯧꯕ ꯀ ꯀꯣꯏꯕ ꯆꯠꯇꯣꯏꯅꯦꯕ ꯗꯦꯠ ꯐꯥꯏꯚ ꯑꯗꯨ ꯑꯗꯨꯋꯥꯏꯗ
ꯑꯥ ꯅꯨꯡꯉꯥꯏꯔꯤꯀ‌ꯣ
ꯑꯗꯨꯁꯨ ꯂꯣꯛꯇꯥꯛꯇ ꯏꯁꯤꯡ ꯃꯅꯨꯡ ꯂꯣꯛꯇꯥꯛꯀꯤ ꯏꯁꯤꯡ ꯃꯅꯨꯡꯗ ꯌꯨꯝ ꯁꯥꯕꯗꯣ ꯑꯗꯨꯗꯣ ꯕꯨꯛ ꯇꯧꯔꯒ ꯑꯩꯈꯣꯏ ꯅꯨꯃꯤꯠ ꯑꯃ ꯑꯗꯨꯝ ꯑꯗꯨꯗ ꯖꯒꯣꯏ ꯁꯥꯔꯨꯔꯣꯏ ꯏꯁꯩ ꯁꯛꯄꯨꯔ
ꯍꯤ ꯇ‌ꯣꯔꯒ ꯍꯤ ꯇ‌‌ꯣꯔꯒ ꯍꯤ꯭ꯜꯁ ꯁꯤꯦꯜꯗ ꯁꯤꯜꯗ ꯇꯣꯉꯦꯗꯅ ꯁꯤꯁꯨ ꯇꯣꯡꯅꯩ ꯑꯗꯨ ꯖꯒꯣꯏ ꯁꯥꯔꯗꯤ ꯑꯁ
ꯍꯤꯜꯁꯇꯤ ꯅꯠꯇꯦ ꯍꯤꯜ ꯁꯨꯁ ꯍꯥꯏꯕ ꯁꯨꯁꯇ ꯍꯤꯜꯁ ꯈꯤꯇꯪ ꯂꯩꯕꯗꯣ ꯍꯤꯜꯁ ꯦ ꯇꯣꯡꯕ ꯍꯩꯗꯦ ꯑꯩꯁꯨ
ꯅꯪ ꯍꯌꯦꯡ ꯕꯖꯥꯔ ꯂꯥꯛꯀꯅꯤ ꯍꯥꯏꯔꯗꯤ
ꯍꯣꯏ ꯍꯌꯦꯡ ꯂꯥꯛꯇꯣꯏꯅꯦ ꯏꯃꯥꯟꯅꯕꯤ ꯑꯃꯒ ꯄꯨꯡ ꯑꯃ ꯃꯈꯥꯏ ꯑꯗꯨꯋꯥꯏꯗ ꯂꯥꯛꯇꯣꯏꯅꯦ
ꯑꯁ ꯅꯨꯡꯁꯥ ꯁꯥꯕ ꯃꯇꯝꯗꯅꯤꯅꯦ
ꯑꯝꯕ꯭ꯔꯦꯂꯥ ꯂꯩꯁꯤꯗꯤ ꯈꯔ ꯊꯦꯡꯅ ꯆꯠꯀꯦ ꯇꯧꯕꯅꯦꯕ ꯑꯗꯨꯗ ꯅꯨꯡꯗꯥꯡ ꯋꯥꯋꯀꯤꯡ ꯆꯠꯄ ꯃꯇꯝ ꯀꯔꯤ ꯀꯔꯤ ꯂꯣꯏ ꯈꯥꯏꯗꯣꯛꯄ ꯃꯇꯨꯡꯗ ꯌꯥꯗꯕꯩꯅꯤꯅꯤ
ꯑꯣ ꯅꯨꯡꯗꯥꯡꯗ ꯆꯠꯄ ꯅꯨꯡꯉꯥꯏꯕꯅꯦ
ꯍꯣꯏ ꯅꯨꯡꯗꯥꯡꯗ ꯆꯠꯄ ꯅꯨꯡꯉꯥꯏꯕꯅꯦ ꯅꯨꯡꯊꯤꯜꯗ ꯁꯨꯝ ꯑꯩꯒꯤ ꯐꯣꯔꯣꯛ ꯑꯃꯁꯨ ꯇꯥꯏꯗꯣꯏꯅꯦꯕ ꯑꯩꯒꯤ ꯐꯣꯔꯣꯛ ꯑꯃꯁꯨ ꯇꯥꯏꯗꯣꯏꯅꯦꯕ ꯑꯗꯨꯒꯤ ꯃꯝꯗꯨ ꯆꯪꯒꯗ꯭ꯔꯅ ꯑꯩꯅ ꯅꯠꯇꯦ ꯁꯨꯝ ꯀꯣꯟ ꯇꯨꯝꯐꯝꯗꯨꯗ ꯇꯥꯏꯍꯟꯒꯦ ꯇꯧꯕ
ꯕꯖꯥꯜꯗ-ꯕꯖ꯭ꯥꯔꯗ
ꯍꯣꯏꯕꯖꯔꯗꯇꯥ
ꯅꯪꯅ ꯃꯤꯇꯔ ꯐꯤ ꯂꯩꯔꯒ ꯇꯨꯍꯜꯂꯦꯔꯕ
ꯃꯤꯇꯔ ꯐꯤ ꯅꯠꯇꯦꯕ ꯑꯩꯅ ꯔꯦꯗꯤꯃꯦꯗꯠꯇ ꯂꯩꯔꯛꯄꯗꯣ ꯑꯗꯨꯗꯣ ꯃꯔꯤꯗꯣ ꯈꯔ ꯁꯥꯡꯉꯦꯕ ꯑꯗꯨꯒꯤ ꯀꯛꯊꯠꯂꯒ ꯑꯗꯨꯗꯣ ꯇꯥꯏꯍꯟꯒꯦ ꯇꯧꯕ ꯍꯥꯏꯗꯤ ꯀꯝꯐꯣꯔꯇꯦꯕꯜ ꯑꯣꯏꯗꯦꯕ ꯂꯦꯞꯄ ꯀꯥꯟꯗ
ꯎꯝ ꯁꯦꯄ ꯀꯥꯟꯗ ꯎꯝ
ꯀꯣꯏꯕ ꯆꯠꯄ ꯅꯨꯃꯤꯠꯀꯤꯅꯦ ꯍꯥꯏꯁꯦ
ꯌꯥꯝ ꯐꯖꯗꯧꯔꯤꯅꯦ
ꯄꯤꯟꯁꯦꯁ ꯁꯥꯥꯔ ꯆꯠ ꯀ‌ꯦ ꯇꯧꯅꯤꯗ
ꯉꯥꯏꯔꯣ ꯂꯣꯛꯇꯥꯛꯀꯤ ꯊꯣꯏꯕꯤ ꯁꯥꯔꯨꯆ‌ꯣ
ꯂꯥꯏꯔ‌ꯦꯝꯕꯤ ꯁꯥꯗ‌ꯣꯏꯅꯦ
ꯂꯩꯔꯦꯝꯕ ꯃꯌꯥꯝ ꯂꯒꯅꯤ ꯍꯀ
ꯂꯩꯔꯝꯕ ꯁꯨ ꯃꯣꯏꯔꯥꯡꯒꯤ ꯁꯤꯡꯖꯨꯗꯣ ꯂꯩꯍꯜꯂꯦꯗꯅ ꯃꯣꯏꯔꯥꯡꯒꯤ ꯁꯤꯡꯖꯨꯗꯣ ꯍꯥꯎꯋꯦ ꯍꯥꯏ ꯑꯗꯣ ꯇꯥꯡꯅꯤ ꯇꯥꯡꯉ ꯍꯥꯏ ꯅꯪ ꯑꯩꯁꯨ ꯂꯩꯔꯛꯀꯦ ꯑꯩꯅ ꯆꯠꯄꯗ ꯀꯌꯥꯃꯨꯛꯇꯤ ꯆꯥꯕ ꯉꯝꯅꯤ ꯅꯪ
ꯑꯁ ꯂꯨꯄꯥ ꯀꯨꯟꯒꯤ ꯂꯣꯏꯔ‌ꯦ ꯆꯥꯎꯝ
ꯃꯣꯏꯔꯥꯡꯗꯗꯤ ꯂꯨꯄꯥ ꯀꯨꯟꯒꯤ ꯇꯝꯗꯦ ꯍꯥꯏꯌꯦ ꯔꯨꯄꯥ ꯍꯟꯗ꯭ꯔꯦꯠ ꯇꯒꯤ ꯇꯝꯕ ꯍꯧꯋꯦ ꯍꯥꯏ ꯍꯟꯗꯛꯀꯤ ꯂꯩꯥꯏꯔꯛꯒꯤꯀꯣ ꯅꯪꯒꯤ ꯏꯂꯤ ꯆꯅꯥꯒ ꯍꯥꯄꯗꫭ ꯑꯍꯥꯎꯕꯗꯨ
ꯅꯪꯅ ꯂꯩꯔꯛꯄ ꯍꯦꯛ ꯌꯥꯔꯦ ꯑꯣ ꯑꯩ ꯑꯁꯨꯛꯆꯠ ꯆꯠꯇ꯭ꯔꯤꯌꯦ ꯑꯗꯣ ꯃꯣꯏꯔꯥꯡꯗꯣ
ꯄꯨꯕꯤꯒꯦ ꯅꯣꯡꯃ ꯑꯩ ꯍꯥꯟꯅ ꯆꯠꯂꯨꯈꯤꯒꯦ ꯑꯗꯨꯒ ꯅꯨꯡꯉꯥꯏꯔꯗꯤ ꯑꯩꯈꯣꯏ ꯑꯃꯨꯛ ꯆꯠꯅꯕ
ꯆꯆꯦ ꯍꯣꯏ
ꯑꯗꯨ ꯅꯨꯃꯤꯠꯇꯨꯗꯤ ꯑꯦꯁ ꯏꯁꯩ ꯏꯁꯩ ꯑꯃ ꯑꯃ ꯄ꯭ꯔꯖꯦꯟ ꯇꯧꯗꯕ ꯌꯥꯔꯦ
ꯑꯅꯦ ꯀꯥꯁꯃꯤꯒꯥꯏ ꯆꯠꯇꯔꯃ
ꯍꯣꯏ ꯆꯠꯇꯣꯏꯅꯦ ꯑꯩꯈꯣꯏꯒꯤ ꯑꯁꯤꯗ ꯂꯩꯕ ꯂꯣꯏꯅ ꯆꯠꯇꯣꯏꯅꯦ ꯑꯩꯈꯣꯏꯒꯤ ꯏꯃꯥꯟꯅꯕ ꯏꯃꯥꯟꯅꯕꯤ ꯂꯣꯏ ꯆꯠꯇꯣꯏꯅꯦ ꯁꯤꯗ ꯌꯥꯎꯕ ꯅꯨꯡꯉꯥꯏꯗꯦ ꯖꯥꯅꯤꯗꯥ ꯐꯣꯇꯣ ꯊꯥꯔꯛꯀꯦ ꯆꯠꯄꯒꯤ ꯐ
ꯍꯥꯏꯔꯛꯑꯣ ꯌꯦꯡꯒꯦ ꯍꯣꯏ ꯅꯪ ꯎꯗꯕ ꯀꯨꯏꯔꯦꯕ ꯕꯤꯒꯌꯒ ꯐꯖꯅ ꯅꯝꯃꯨꯒ ꯊꯥꯔꯣ
ꯍꯣꯏ ꯚꯤꯗꯤꯑꯣ ꯀꯥ ꯐꯖꯅꯅ ꯑꯃꯨ ꯍꯥꯏꯔꯛꯑꯣꯅꯤ ꯁꯥꯔ ꯊꯥꯔꯒꯦ
ꯍꯦꯔꯣ ꯍꯦꯔꯣꯁꯨ ꯌꯥꯋꯥꯜꯂꯨꯀꯣ
ꯍꯗꯤꯂꯥꯏꯇ
ꯑꯃ ꯍꯦꯛꯇ ꯐꯥꯔꯣꯏ ꯑꯎꯕꯗꯣ ꯈꯔ ꯐꯖꯕ ꯈꯔ ꯅꯥꯞꯄ ꯎꯔꯗꯤ ꯍꯛꯇꯥ ꯐꯥꯖꯜꯂꫭ ꯑꯥ ꯐꯣꯇꯣ ꯀꯥꯞꯁꯦ ꯀꯥꯏ
ꯁꯦꯂꯦꯕ꯭ꯔꯤꯇꯤ ꯁꯥꯥꯗ‌ꯣꯏꯅꯤꯅ‌ꯦ ꯑꯩꯅ ꯑꯗꯨꯗ ꯀꯔꯝꯕ ꯑꯆꯥꯄꯅ ꯏꯍꯥꯎ ꯍꯥꯎꯒꯦ ꯅꯪꯒꯤꯗꯤ
ꯑꯩꯒꯤꯗꯤ ꯑꯗꯨꯝ ꯌꯥꯏꯗ
ꯑꯗꯨꯝ ꯌꯥꯏ ꯍꯥꯏꯔꯣ
ꯑꯥ ꯑꯥ
ꯑꯗꯨꯗꯤ ꯃꯪꯒꯟ ꯃꯪꯒꯟ ꯄꯤꯔꯒꯦꯀꯣ
ꯅꯪ ꯅꯨꯄꯤꯔꯗꯤ ꯆꯥ ꯇꯥꯝꯅꯤꯅꯦ
ꯑꯩꯒꯤ ꯍꯥꯎꯕꯗꯤ ꯆꯣꯀ꯭ꯂꯦꯠꯀꯨꯝꯕꯗꯤ ꯄꯥꯝꯗꯦꯕꯀꯣ ꯑꯊꯨꯝꯕꯒꯨꯝꯕꯗꯤ ꯄꯥꯝꯗꯦꯕ ꯑꯩꯗꯤ ꯏ꯭ꯁꯄꯥꯏꯁꯤ ꯑꯣꯏꯕ ꯈꯔ ꯃꯤꯃꯤ ꯁꯤꯡꯖꯨꯒꯨꯝꯕ ꯄꯥꯝꯃꯦ ꯏꯁ꯭ꯄꯥꯏꯁꯤ ꯅꯨꯗꯜꯁꯀꯨꯝꯕ ꯑꯩꯈꯣꯏ ꯎꯝ ꯀꯔꯤꯒꯤ
ꯄꯨꯛ ꯌꯥꯗꯕ
ꯎꯕꯦꯔꯥ ꯂꯩꯕꯁꯨ ꯐꯥꯠꯇꯔꯝꯅꯤꯅꯦ ꯏꯁꯤꯡ ꯑꯁꯥꯕ ꯊꯛꯁꯤꯂꯣ
ꯐ ꯁ
ꯅꯨꯡꯁꯥ ꯆꯥꯕꯅꯤ ꯊꯛꯅꯤꯡꯂꯝꯃꯣꯏꯅꯦ ꯑꯗꯨꯁꯨ ꯅꯨꯡꯁꯥ ꯁꯥꯔꯗꯤ ꯇꯧꯕꯅꯦ ꯍ ꯅꯨꯡꯉꯥꯏꯗ ꯋꯦꯗ꯭ꯔꯁꯦ ꯐ‌ꯦꯟꯗ ꯂꯩꯕꯒꯤ
ꯉꯔꯥꯡꯁꯨ ꯑꯗꯨꯃꯥꯏꯅ ꯇꯧꯋꯦ ꯍꯣꯏ ꯉꯔꯥꯡꯗꯤ ꯈꯔ ꯁꯥꯏ ꯁꯤꯇꯒꯤꯔꯤꯒꯁꯤ ꯋꯦꯗꯔꯅ ꯈꯔ ꯑꯁ ꯌꯥꯝ ꯅꯨꯡꯉꯥꯏꯔꯦ
ꯔꯣꯃꯥꯟꯇꯤꯛ ꯋꯦꯗꯔ ꯁꯥꯔꯦ ꯑꯗꯨꯗꯤ ꯑꯩꯈꯣꯏ ꯀꯣꯏꯕ ꯆꯠꯄ ꯅꯨꯃꯤꯠꯇꯣ ꯅꯨꯡꯁꯥ ꯁꯥꯔꯗꯤ ꯐꯥꯗꯣꯏꯅꯦ ꯍꯥꯏꯗꯤ ꯀꯣꯏꯕ ꯆꯠꯄ ꯃꯇꯝꯗ ꯅꯣꯡ ꯆꯨꯔꯤꯗꯤ ꯅꯨꯡꯉꯥꯏꯇꯦ ꯇꯤꯟꯅ
ꯑ ꯑꯗꯨ‌ ꯆꯨꯁ ꯁꯨꯁꯨ ꯆꯨꯗꯨꯕꯤ ꯁꯥꯁꯨ ꯁꯥꯗꯨꯕꯤ ꯑꯣꯜꯔꯦꯗꯤ ꯍꯦꯟꯅ ꯅꯨꯡꯉꯥꯏꯗꯕꯅꯤꯍ
ꯎꯝ ꯅꯨꯡꯁꯥ ꯁꯥꯃꯜꯂꯖꯨ ꯉꯝꯗꯦꯕ ꯂꯦ ꯈꯔꯒꯤ ꯇꯧꯋꯦꯕ ꯅꯪꯁꯨ ꯄꯨꯅꯤꯡꯕꯅꯤꯅꯦ ꯑꯩꯈꯣꯏ ꯄꯤꯀꯤꯅꯤꯡꯇꯣ
ꯑꯁ ꯑꯩꯈꯣꯏꯗꯤ ꯅꯣꯡꯃ ꯆꯠꯁꯦ
ꯍꯣꯏ ꯑꯩꯈꯣꯏ ꯄꯨꯟꯅ ꯆꯠꯁꯤꯀꯣ ꯑꯗꯨꯗꯤ
ꯑꯥ ꯅꯣꯏ ꯍꯥꯟꯅ ꯆꯠꯂꯣ ꯍꯥꯏꯕ ꯑꯩ ꯍꯥꯏꯕꯗꯤ
ꯑꯗꯨ ꯅꯨꯃꯤꯠꯇ ꯀꯩꯀꯩ ꯊꯣꯡꯕ ꯄꯨꯗꯣꯏꯅꯣ
ꯑꯩꯈꯣꯏ ꯆꯠꯄ ꯃꯇꯝꯗꯔꯥ
ꯍꯣꯏ ꯃꯊꯦꯜ ꯃꯊꯦꯜ ꯇꯧꯈꯥꯏꯁꯦꯕ
ꯃꯊꯦ ꯃꯊꯦ ꯏꯁꯩ ꯑꯃ ꯂꯩꯗꯥꯏꯅ‌ꯦ ꯁꯟꯗꯒꯤ
ꯂꯩꯌꯦ ꯆꯩꯔꯥꯎꯕ ꯅꯨꯃꯤꯠ ꯏꯟꯖꯥꯡ ꯍꯥꯎ ꯏ ꯃꯊꯦꯜ ꯃꯊꯦꯜ ꯇꯧꯕꯗꯣ
ꯑꯗꯨ
ꯑꯩ ꯑꯣꯛ ꯑꯣꯛ ꯏꯆꯝ ꯆꯝꯅ ꯊꯣꯡꯕꯗꯣ
ꯎꯝ
ꯑꯗꯨꯗꯣ ꯆꯥꯅꯤꯡꯉꯦ ꯆꯤꯔꯥꯛꯈꯣꯡ ꯍꯥꯞꯄꯒ ꯎꯝ ꯐꯖꯅ ꯊꯣꯡꯉꯦ ꯑꯣꯛ ꯑꯃ ꯂꯩꯔꯦ ꯍꯌꯦ ꯗꯣꯅ ꯍꯌꯦꯔ
ꯑꯁ ꯌꯥꯝ ꯍꯩꯌꯦꯅꯦ ꯑꯗꯨꯗꯤ ꯑꯁ ꯑꯩ ꯑꯩ ꯁꯥ ꯊꯣꯡꯕ ꯍꯥꯏꯇꯤꯌꯦ ꯑꯩ ꯀꯩꯝ ꯍꯩꯇꯦ
ꯍꯣꯏ ꯄꯤꯛꯅꯤꯛ ꯆꯠꯄ ꯃꯇꯝꯗ ꯑꯣꯏꯅ ꯅꯪ ꯊꯣꯡꯕꯗꯣ ꯐꯖꯅ ꯃꯨꯟ ꯌꯦꯡ ꯍꯥꯏꯔꯒ ꯑꯩꯁꯨ ꯌꯨꯝꯗ ꯍꯜꯂꯛꯀꯥꯟꯗ ꯇ꯭ꯔꯥꯏ ꯇꯧꯔꯒꯦ ꯕꯤꯗꯤꯑꯣ ꯅꯪ ꯅꯪꯊꯣꯡꯕꯗꯣ ꯅꯪ ꯊꯣꯡꯕꯗꯣ ꯕꯤꯗꯤꯑꯣ ꯅꯝꯃꯒ ꯇꯧꯗꯣꯏꯅꯦꯕꯣ
ꯊꯣꯡꯂꯝꯗꯥꯏ ꯊꯣꯡꯂꯝꯗꯥꯏꯗ ꯌꯦꯡꯉꯒ ꯊꯣꯡꯗꫭꯏꯕ ꯑꯩ ꯕꯤꯗꯤꯑꯣꯗꯅ ꯉꯁꯤꯗꯣ ꯏꯃꯥꯟꯅꯕꯤ ꯈꯔ ꯀꯪꯂꯥꯗ ꯆꯠꯈꯤꯕꯅꯦ ꯃꯣꯏ ꯐꯣꯇꯣꯒ ꯑꯞꯂꯣꯗ ꯃꯌꯥꯝ ꯇꯧꯔꯛꯑꯦ ꯍꯣꯏ
ꯑꯗꯣ ꯀꯪꯂꯥꯗ ꯍ‌ꯩ ꯃꯤꯌꯥꯝ ꯂꯩ ꯍꯥꯏꯌꯦ ꯍꯩꯅꯧ ꯈꯩꯗꯣ
ꯂꯩꯕꯅꯦ
ꯑꯩ ꯑꯩ ꯆꯠꯄ ꯃꯇꯝꯗꯗꯤ ꯃꯆꯥ ꯃꯆꯥ ꯑ ꯃꯥ ꯄꯜꯂꯛꯇ ꯉꯥꯏꯔꯤꯗꯣ ꯑꯗꯨ ꯈꯛꯇꯪ ꯉꯥꯏꯔꯦꯕ ꯑꯩ ꯆꯠꯄ ꯃꯇꯝꯗ ꯑꯗꯣ ꯍꯟꯗꯛꯇꯤ ꯆꯥꯕ ꯃꯨꯟꯕ ꯃꯤꯌꯥꯝ ꯌꯥꯎꯋꯦ ꯍꯥꯏꯌꯦ
ꯎꯝ ꯑꯗꯨꯗꯤ ꯑꯩ ꯉꯍꯥ ꯂꯩꯔ ꯇꯧꯔꯛꯀꯦꯀꯣ ꯇꯥꯕ꯭ꯔꯣ
ꯌꯥꯗꯤꯌꯦ
ꯀꯩꯒꯤ
ꯅꯥꯏꯈꯣꯋꯣ ꯋꯥꯔꯤ ꯁꯥꯗꯨ ꯉꯥꯏ ꯋꯥꯠꯂꯤ
ꯋꯥꯠꯂꯤ ꯀꯥꯏ‌
ꯑꯥ ꯋꯥꯔꯤ ꯃꯔꯤ ꯁꯥꯗ ꯉꯥꯐꯔꯤ ꯅꯪ ꯀꯃꯥꯏ ꯍꯥ
ꯑꯩꯅ ꯍꯣꯔꯦꯟ ꯑꯃꯨꯗ ꯑꯃꯨꯛ ꯋꯥꯔꯤ ꯋꯥꯠꯂꯦ ꯅ ꯑꯃꯨ ꯊꯝꯍꯟꯗꯗꯤꯀꯣ ꯅꯪꯁꯨ
ꯀꯩ ꯍꯥꯏꯅꯣ
ꯍ ꯂꯣꯏꯔꯦ
ꯂꯣꯏꯔꯦ
ꯍꯣꯏ ꯑꯣ ꯑꯩꯅ ꯑꯆꯥꯄꯣꯠ ꯑꯃ ꯁꯦꯝꯕ ꯑꯗꯨ ꯂꯣꯏꯔꯦ ꯍꯥꯏꯕ
ꯅꯣꯏ ꯑꯥ ꯀꯩꯅꯣ ꯂꯣꯛꯇꯥꯛꯇ ꯆꯠꯅꯤ ꯍꯥꯏꯕꯗꯨꯗꯤ ꯃꯤ ꯀꯌꯥꯝ ꯆꯩꯒꯅꯤ ꯍꯥꯏꯕ꯭ꯔꯥ ꯅꯃꯥꯟꯅꯕꯤꯒꯩꯗꯣ ꯁꯤꯛꯁꯇꯤꯟꯃꯨꯛ
ꯑꯥꯎ ꯂꯣꯏꯅ ꯄꯨꯟꯅ ꯆꯠꯇ‌ꯣꯏꯅꯦꯕ ꯑꯗꯨꯒꯤ ꯐꯤꯞꯇꯤꯟ ꯔꯨꯠ ꯒꯥꯔꯤ ꯑꯅꯤꯗ ꯆꯠꯄ ꯃꯥꯂ‌ꯦ
ꯑꯥ
ꯑꯩ ꯂꯣꯛꯇꯥꯛꯀꯤ ꯃꯐꯝ ꯊꯥꯔꯛꯄꯅꯤꯅ ꯑꯗꯣ ꯈꯪꯕ꯭ꯔꯥ ꯌꯦꯡꯉꯨꯅꯦ
ꯈꯪꯉꯦ-ꯈꯪꯉꯦ ꯂꯣꯛꯇꯥꯛꯇꯤ ꯌꯨꯝꯒꯨꯝꯕꯅꯦ ꯂꯣꯏꯅ ꯈꯪꯉꯦꯗ
ꯌꯦꯡꯉꯣꯕ ꯑꯗꯣ ꯑꯗꯨ ꯃꯐꯝꯗꯣ ꯌꯥꯝ ꯐꯖꯩꯕ